ꯍꯜꯂꯣ ꯇꯥꯏ ꯇꯥꯏꯌꯦ ꯇꯥꯏꯌꯦ
ꯑꯩꯥꯏ ꯇꯥꯏ ꯃꯈꯣꯟ ꯐ꯭ꯔꯦꯛ ꯐ꯭ꯔꯦꯛ ꯀꯥꯏꯅ ꯇꯥꯔꯦ ꯂꯤꯇꯦ ꯁ
ꯅꯪꯅꯗꯥꯎꯗ ꯌꯥꯦ
ꯑꯩꯒꯤ ꯗꯥꯎ ꯌꯥꯕ꯭ꯔꯣ
ꯎꯝ
ꯑꯩꯗꯤ ꯅꯪꯕꯨ ꯅꯗꯥꯎ ꯐꯥꯏ ꯍꯥꯏꯅ ꯑꯩ ꯈꯜꯂꯤꯅꯤꯅꯦ ꯑꯩꯗꯤ ꯑꯩ ꯇꯔꯛꯁꯦ ꯅꯪ ꯄꯥꯏꯈꯠꯂꯛꯄ ꯉꯝꯕꯁꯦ
ꯅꯪꯅꯗꯥꯧ ꯌꯥꯏ ꯍꯥꯏꯕ ꯍꯥꯏꯕꯗꯤ ꯅꯪ ꯀꯩꯅꯣ ꯇꯧꯗ꯭ꯔꯤꯉꯩꯗ ꯑꯃ ꯅꯨꯄꯥ ꯑꯃ ꯀꯩꯅꯣ ꯇꯧꯔꯒ ꯌꯥꯗꯦ ꯍꯥꯏꯌꯦꯕ ꯃꯉꯣꯟꯗꯗꯤ
ꯑꯥ ꯗꯕꯅꯤ ꯇꯏ
ꯀ ꯆꯄꯅꯣ
ꯌꯣꯒꯤꯦ ꯦꯔꯦꯁ ꯒꯥꯔꯤꯗ ꯐꯝꯂꯤꯑꯦ ꯀꯥꯔ
ꯅꯨꯡꯉꯥꯏꯗꯦꯀꯣ ꯅꯨꯡꯉꯥꯏꯈꯤꯦꯗꯀꯣ
ꯅꯪꯗꯤ ꯅꯨꯡꯉꯥꯏꯇ꯭ꯔꯣ ꯑꯗꯨ ꯑꯗꯨꯕꯨ ꯅꯪ ꯊꯃ ꯂꯩꯕ꯭ꯔꯣ
ꯍꯥꯥ
ꯐꯃꯨꯡ ꯂꯩꯔꯤꯕ꯭ꯔꯣ ꯅꯠꯇ꯭ꯔꯒ ꯂꯝꯄꯥꯛ ꯂꯩꯔꯤꯕ꯭ꯔꯣ ꯅꯪꯕꯨꯣ
ꯐꯃꯨꯡꯗ ꯂꯩꯖꯔ
ꯅꯊꯟꯗ ꯂꯩꯕ꯭ꯔꯣ ꯍꯧꯖꯤꯛꯕꯣ
ꯑꯧ
ꯅꯊꯟꯊ ꯇꯨꯝꯕ ꯅꯨꯡꯉꯥꯏꯕ꯭ꯔ ꯀꯤꯗ꯭ꯔꯣ?
ꯀꯤꯗꯦ ꯗ
ꯅꯣꯏ ꯅꯆꯤꯟ ꯏꯅꯥꯎ ꯀꯌꯥꯅꯦꯕ ꯑꯩ ꯑꯃꯨꯛꯀ ꯀꯥꯎꯈ꯭ꯔꯦ ꯅꯪ ꯍꯥꯏꯕꯗꯣ?
ꯑꯍꯨꯝ
ꯅꯪꯅ ꯑꯍꯟ ꯑꯣꯏꯕ꯭ꯔꯥ ꯅꯠꯇ꯭ꯔꯒ ꯅꯨꯄꯥꯅ ꯅꯨꯄꯤꯅ ꯀꯌꯥ ꯅꯨꯄꯥꯅ ꯀꯌꯥꯔꯣ?
ꯅꯨꯄꯤ ꯑꯅꯤ ꯑꯩꯅ ꯑꯍꯟ ꯑꯣꯏꯌꯦ꯫
ꯑꯣ ꯅꯨꯄꯤ ꯑꯅꯤ ꯑꯣꯏꯕ ꯅꯨꯄꯥꯅ ꯑꯇꯣꯝꯕ ꯑꯣꯏꯕ꯫
ꯅꯨꯄꯥꯅ ꯃ ꯌꯥꯏ
ꯑꯣ ꯌꯥꯏꯃꯥ ꯑꯣꯏꯕ ꯅꯠꯇ꯭ꯔꯣ?
ꯎꯝ
ꯑꯦ ꯃꯥꯗꯤ ꯈꯔ ꯆꯥꯎꯊꯣꯔꯝꯅꯤꯕꯣ
ꯌꯥꯏꯃꯥꯗꯣ
ꯎꯝ
ꯅꯨꯄꯥ ꯑꯃꯇ ꯑꯣꯏꯕꯃꯤꯅ ꯈꯔ ꯆꯥꯎꯊꯣꯔꯛꯑꯃꯤ ꯃꯥꯁꯤ꯫
ꯎꯝ
ꯅꯪꯅꯁꯨ ꯌꯥꯝ ꯅꯨꯡꯁꯤꯔꯕꯅꯦꯕ ꯅꯠꯇ꯭ꯔꯣ꯫
ꯅꯨꯡꯁꯤ ꯅꯨꯄꯥ ꯃꯇꯣꯝꯗ ꯑꯣꯏꯕꯅꯤꯅ꯫
ꯑꯗꯨ ꯃꯇꯥꯡ ꯃꯇꯥꯡꯗꯤ ꯐꯅꯤꯡꯉꯝꯅꯤ ꯅꯪꯁꯨ
ꯃꯥꯡꯍꯟꯅꯤꯡꯗꯕꯅꯤꯅꯀꯣ
ꯑ ꯃꯇꯥꯡ ꯃꯇꯥꯡ ꯒꯣ
ꯎꯝ ꯁꯤꯡꯒꯜ ꯄꯤꯁꯅꯤꯅ ꯃꯥꯡꯕ ꯌꯥꯗꯦꯕ꯫
ꯑꯗꯨꯅ ꯍꯦꯛꯇ ꯐꯨꯔꯝꯃꯁꯨ ꯃ ꯐꯨꯕ ꯃꯇꯨꯡ ꯈꯔ ꯈꯜꯂꯛꯄ ꯃꯇꯝꯗ ꯑꯁ ꯌꯥꯝ ꯅꯨꯡꯁꯤꯔꯕꯗꯧ ꯑꯃꯨꯝꯒ ꯍꯥ ꯅꯠꯇ꯭ꯔꯣ꯫
ꯎꯝ
ꯅꯪꯗꯤ ꯌꯨꯝ ꯄꯥꯟꯈꯤꯔꯣꯏꯗ꯭ꯔꯣ ꯑꯍꯟ ꯑꯣꯏꯕꯅꯤꯅ꯫
ꯌꯨꯝꯒ ꯌꯨꯝꯒ ꯄꯥꯜꯂꯣꯏꯗ꯫
ꯀꯔꯤ ꯄꯥꯅꯤꯡꯗꯦꯕ ꯅꯪꯕꯣ?
ꯄꯥꯟꯅꯤꯡꯗꯦ ꯇꯜꯂꯦ
ꯍꯦꯛꯇ ꯅꯪꯅ ꯆꯅꯥꯕ ꯗꯣ ꯂꯥꯛꯇ꯭ꯔꯤ ꯍꯥꯏꯕ꯭ꯔꯣ?
ꯑꯩ ꯑꯗꯨꯒꯤ ꯅꯠꯇꯦ ꯑꯁ ꯌꯨꯝꯒ ꯄꯥꯟꯅꯤꯡꯗꯦꯗ ꯀꯅꯥꯅ ꯇꯜꯂꯦ꯫ ꯌꯨꯝ ꯄꯥꯟꯗꯕꯤꯗ ꯏꯁꯥ ꯏꯁꯥꯅ ꯇꯥꯔꯝꯕ ꯁꯟꯗꯥꯅ ꯁꯦꯟꯗꯥꯟ ꯂꯝꯕꯤ ꯇꯥꯅꯕ ꯇꯨꯝꯅꯤꯡꯉꯥꯏ ꯇꯨꯝ ꯊꯕꯛ ꯇꯧꯅꯤꯡꯉꯥꯏ ꯇꯧ ꯑꯗꯨꯅ ꯐꯠꯇ꯭ꯔ ꯆꯥꯅꯤꯡꯕ ꯆꯥ
ꯑꯥ
ꯌꯨꯝ ꯄꯥꯟꯒꯅꯤ ꯏꯋꯥ ꯐꯠꯇ꯭ꯔꯗꯤ ꯀꯩꯗꯧꯉꯩꯁꯨ ꯅꯨꯡꯉꯥꯏꯕꯁꯨ ꯅꯨꯡꯉꯥꯏꯅꯁꯨ ꯂꯩꯕ ꯉꯝꯃꯣꯏ꯫
ꯑꯗꯨꯕꯨ ꯈꯜ ꯂꯩꯗꯤ ꯀꯅꯥꯄꯥꯒꯗꯕ ꯅꯠꯇ꯭ꯔꯣ
ꯎꯝ ꯄꯥꯂꯣꯏ
ꯌꯥꯏ ꯗꯨꯁꯨ ꯅꯪꯅ ꯊꯥꯖꯕꯗꯣ ꯅꯠꯇ꯭ꯔꯣ
ꯎꯝ ꯅꯪꯗꯤ ꯅꯨꯄꯤ ꯊꯤꯅꯤꯡ ꯊꯤꯅꯤꯡꯉꯝꯒꯅꯤꯅꯦ꯫
ꯃꯥꯃꯝꯗꯃꯤ ꯊꯤꯅꯤꯉꯥꯏꯔꯦ ꯆꯨꯝꯗ꯭ꯔꯣ
ꯑꯩ ꯅꯪꯒꯤꯖꯤꯗꯤ ꯋꯥꯇꯥ ꯑꯃꯅꯤꯅꯦ ꯏꯕꯨꯡꯉꯣ꯫
ꯑꯩꯖꯨ ꯋꯥ
ꯅꯪ ꯅꯨꯄꯤ ꯅꯨꯄꯤ ꯊꯤꯔ ꯅꯪ ꯀꯔꯤ ꯊꯥꯛꯀꯦ ꯍꯥꯏꯕꯅꯣꯕ?
ꯆꯥꯕ ꯊꯛꯄꯗꯤ ꯀꯩꯁꯨ ꯋꯥꯠꯂꯣꯏ ꯀꯩꯅꯣ ꯑꯩꯈꯣꯏꯗꯤ ꯆꯥꯅꯕ ꯊꯛꯄꯗꯤ ꯀꯩꯁꯨ ꯋꯥꯠꯇꯦ
ꯀꯃꯥꯏꯅ ꯋꯥꯠꯇꯣꯏꯅꯣ ꯅꯠꯇ꯭ꯔꯥ
ꯆꯃꯦ ꯅꯪ ꯑꯗꯨꯒꯤꯔꯣ ꯅꯪ ꯀꯔꯤꯗꯣ ꯆꯥꯕꯒꯤ ꯊꯥꯛꯄꯤꯔꯣ ꯅꯪ ꯈꯜꯂꯤꯁꯤꯕꯣ
ꯈꯪꯗꯦꯗ ꯏꯅꯦ ꯃꯄꯨꯗꯣ ꯐꯠꯇꯗꯤ ꯀꯅꯥ ꯂꯩꯕ ꯅꯨꯡꯉꯥꯏꯗꯣꯏꯅꯣ ꯏꯋꯥ ꯐꯠꯇ꯭ꯔꯗꯤ ꯏꯋꯥ ꯉꯥꯎꯕ ꯊꯦꯡꯅꯔꯗꯤ ꯊꯕꯛ ꯁꯨꯨꯅꯤꯡꯗꯕ ꯏꯋꯥ ꯊꯦꯡꯅꯔꯗꯤ ꯑꯗꯨ ꯀꯔꯤ ꯀꯌꯥꯝ ꯀꯨꯢꯅ ꯅꯨꯡꯃꯥꯏꯅ ꯂꯩꯗꯣꯢꯅꯣ ꯑꯗꯨꯏ ꯃꯍꯨꯠꯇ ꯍꯧꯖꯤꯛꯇꯤ ꯑꯗꯨꯝ ꯐꯥꯎꯔꯛꯄꯉꯁꯨ ꯃꯥꯔꯦꯗ
ꯑ
ꯌꯥꯝ ꯇꯥꯡꯉꯦꯕ
ꯑꯗꯨ ꯑꯣꯏꯔꯗꯤ ꯆꯥꯕ ꯊꯛ ꯊꯛꯄ ꯋꯥꯠꯇ꯭ꯔꯗꯤ ꯅꯪ ꯑꯗꯨꯝ ꯌꯥꯅꯦꯕ ꯑꯗꯨꯗꯤ ꯂꯨꯄꯥ ꯐꯥꯔꯗꯤ ꯌꯥꯏꯕ ꯑꯗꯨꯗꯤ ꯅꯠꯇ꯭ꯔꯣ
ꯅꯨꯄꯥ ꯐꯥꯕ ꯏꯃꯨꯡꯒꯤ ꯑꯋꯥꯕ ꯈꯪꯕ ꯃꯇꯨꯕꯨ ꯂꯨꯅꯗ ꯆꯥꯅ ꯇꯧꯕ ꯑꯗꯨꯒ ꯃꯃꯤꯜ ꯃꯅꯥ ꯆꯣꯏꯗꯕ ꯃꯥꯒꯤ ꯅꯨꯄꯤꯗꯒꯤ ꯍꯦꯟꯅ ꯑꯇꯣꯞꯄ ꯅꯨꯄꯤ ꯌꯦꯡꯗꯕ
ꯑꯥ
ꯆꯨꯝꯗ꯭ꯔ ꯑꯩꯅ ꯍꯥꯢꯁꯦ
ꯑꯥ
ꯍꯧꯖꯤꯛ ꯀꯥꯟꯗꯤ ꯃꯧꯁꯨ ꯃꯉꯥꯏ ꯌꯨꯝ ꯄꯟꯈ꯭ꯔꯕ ꯅꯨꯄꯥꯁꯨ ꯃꯅꯨꯡꯉꯥꯏ ꯑꯗꯨ ꯂꯩꯅ ꯂꯩꯅ ꯅꯨꯄꯤ ꯑꯗꯨ ꯀꯣꯏꯕ ꯃꯥꯎꯁꯨ ꯃꯉꯥꯏ ꯃꯋꯥ ꯂꯩꯥꯏꯅꯥ ꯂꯥꯏꯅꯥ ꯅꯨꯄꯥ ꯀꯣꯏꯕ ꯍꯧꯖꯤꯛꯇꯤ ꯈꯪꯗꯦꯗ ꯅꯨꯄꯤꯁꯨ ꯅꯨꯄꯥꯁꯨ ꯊꯥꯖꯕ ꯌꯥꯗꯦꯗ
ꯑꯥ ꯅꯪꯁꯨ ꯅꯨꯄꯥꯅ ꯍꯥꯏꯕꯗꯨ ꯅꯪ ꯑꯗꯨꯁꯨ ꯈꯜꯂꯝꯒꯅꯤꯗ ꯅꯪꯁꯨ ꯍꯥꯏꯕꯗꯤ ꯅꯨꯄꯥꯁꯤꯡꯗꯨ
ꯍꯩꯅ ꯇꯨꯅꯐꯥꯎ ꯌꯦꯡꯕꯤꯕ ꯃꯤ ꯅꯠꯇꯦ ꯑꯩꯈꯣꯏꯅ
ꯎꯝ ꯑꯗꯨꯒꯨꯝꯕꯁꯨ ꯈꯪꯗꯕꯒꯤ ꯀꯩꯅꯣ ꯅꯠꯇ꯭ꯔꯣ
ꯍꯥꯟꯅꯥ ꯇꯨꯅꯐꯥꯎ ꯌꯦꯡꯕꯤꯗꯦ ꯑꯩꯈꯣꯗꯤ ꯅꯨꯄꯥ
ꯍꯟꯅ ꯌꯦꯡꯕꯤ ꯅꯠꯇꯦꯕ
ꯍꯣꯢ
ꯅꯪ ꯍꯧꯖꯤꯛ ꯍꯌꯦꯡ ꯑꯣꯏꯖꯥ ꯑꯣꯏ ꯍꯥꯏꯕꯗꯣ
ꯎꯝ
ꯑꯣꯖꯥ ꯑꯣꯢꯔꯦꯗꯣ ꯄꯨꯡ ꯀꯌꯥꯀꯌꯥꯗ ꯆꯠꯄ꯭ꯔꯣ ꯅꯪꯕꯣ
ꯄꯨꯡ ꯃꯉꯥ ꯍꯧꯒꯠꯂꯒ ꯁꯤꯛꯁ ꯐꯣꯔꯔꯇꯤ ꯐꯥꯏꯚ ꯀ꯭ꯂꯥꯁ ꯂ ꯑ
ꯉꯥꯟ ꯃꯟꯗꯔꯣ ꯑꯗꯨꯗꯤ
ꯉꯥꯟꯗꯦ
ꯑꯦ
ꯑꯗꯨ ꯊꯔ ꯆꯣꯊꯥ ꯑꯃꯅꯤ ꯊ ꯀꯣꯆꯤꯡ
ꯑꯣ ꯅꯪ ꯀꯣꯆꯤꯡ ꯂꯧꯕ꯭ꯔꯣ
ꯎꯝ
ꯅꯠꯇꯦ ꯅꯪ ꯀꯣꯆꯤꯡ ꯂꯔꯣ ꯅꯠꯇ꯭ꯔꯒ ꯅꯪꯅ ꯇꯝꯕꯤꯕ꯭ꯔꯣ ꯅꯠꯇ꯭ꯔꯒ
ꯑꯩꯅ ꯂꯧꯕ
ꯀꯔꯤ ꯀꯔꯤ ꯀꯔꯤ ꯀꯣꯆꯤꯡ ꯂꯧꯕꯔ ꯅꯪꯕꯣ
ꯁꯥꯏꯟꯁ ꯀꯥ ꯃꯦꯠꯁ ꯂꯧꯋꯦ
ꯑꯣ
ꯑꯩ ꯑꯩ ꯌꯥꯝꯅ ꯁꯥꯏꯟꯁꯀ ꯃꯦꯠꯁ ꯈꯪꯗꯦ ꯑꯗꯨꯅ ꯂꯧꯔꯤꯅꯤ
ꯑꯣ ꯅꯪ ꯀꯔꯤ ꯊꯥꯒꯦ ꯍꯥꯏꯔꯤꯔꯣ
ꯑꯁ ꯑꯗꯨꯝ ꯑꯐꯪ ꯑꯐꯪꯕ ꯊꯥꯒꯦ ꯈꯟꯂꯤꯅꯤ ꯋꯥꯈꯟꯗꯁꯨ ꯈꯜꯂꯦ ꯄꯩꯁꯥꯁꯨ ꯇꯤꯡꯅ ꯀꯩꯅꯣ ꯇꯧꯔꯒ ꯊꯥꯒꯅꯤ ꯑꯦꯛꯖꯥꯝꯒꯨꯝꯕ ꯊꯥꯔꯒ ꯑꯃꯨꯛ ꯍꯣꯏ ꯂꯥꯏꯕꯛ ꯐꯔꯦꯗꯤ ꯐꯔꯦ ꯂꯥꯏꯕꯛ ꯊꯤꯔꯗꯤ ꯊꯤꯔꯦꯗꯅ ꯀꯔꯤꯒꯨꯝꯕ ꯂꯥꯏꯕꯛ ꯐꯔꯗꯤ ꯑꯗꯨꯗꯕꯨ ꯊꯕꯛ ꯇꯧꯉꯥꯏ ꯃꯤꯁꯤꯗꯤ ꯄꯩꯁꯥꯅꯦꯕ ꯑꯗꯨ ꯑꯃꯨꯛꯁꯨ ꯈꯟꯕ ꯑꯩꯅ ꯍꯧꯖꯤꯛ ꯇꯧꯔꯤꯁꯦ ꯀꯥꯔꯤꯔ ꯍꯥꯏꯅ
ꯉꯥꯏꯕꯥꯔ ꯅꯪꯕꯨ ꯆꯤꯡ ꯂꯧꯕꯗꯣ ꯍꯣꯏ ꯑꯗꯨꯕꯨꯗꯤ ꯆꯨꯝꯃꯦ ꯑꯗꯨꯕꯨ ꯅꯪ ꯆꯤꯡ ꯂꯧꯕꯗꯣ
ꯎꯝ
ꯀꯔꯤꯒꯤ ꯊꯥꯒꯗꯕ꯭ꯔꯣ ꯍꯥꯏꯕꯗꯤ ꯅꯪ ꯗꯣꯛꯇꯔꯒꯤꯔꯣ ꯅꯠꯇ꯭ꯔꯒ ꯀꯔꯤ ꯊꯥꯒꯗꯧꯔꯣ ꯍꯥꯏꯕꯅꯤꯅ
ꯗꯣꯛꯇꯔꯒꯤ ꯅꯠꯇꯦꯅ ꯐꯪꯗꯣꯏꯗ ꯑꯩ ꯀꯔꯤ ꯊꯥꯥꯁꯅ ꯐꯝꯗꯔꯦ ꯑꯗꯨꯝ ꯈꯔ ꯈꯪꯍꯧꯗꯕ ꯈꯪꯍꯧꯗꯦ ꯍꯥꯏꯅ ꯇꯧꯕꯒꯅꯤ
ꯑꯣ ꯈꯪꯖꯅꯤꯡꯕ ꯍꯥꯏꯇꯥꯔꯦꯀꯣ
ꯎꯝ ꯑꯗꯨ ꯑꯃ ꯏꯆꯥꯦꯝ ꯊꯥꯒꯦ ꯍꯥꯏꯕ ꯋꯥꯈꯜꯗꯤꯀꯣ ꯍꯧꯖꯤꯛ ꯐꯕꯨꯗꯤ ꯂꯥꯛꯇꯦ ꯍꯥꯏꯕꯁꯦꯡꯅ ꯍꯥꯏꯕ ꯀꯥꯟꯗ ꯍꯧꯖꯤꯛ ꯑꯣꯏꯅ ꯑꯦꯛꯖꯥꯝ ꯊꯥꯔꯨꯒꯅꯦ ꯀꯔꯤ ꯑꯣꯏꯔꯛꯀꯅꯤ ꯑꯗꯨꯒꯤ ꯐꯤꯕꯝ ꯈꯜꯗꯁꯨ ꯈꯜꯕꯗꯅꯦ ꯑꯣ ꯋꯥꯈꯟꯁꯤ ꯈꯪꯗꯦꯗ
ꯅꯪ ꯀꯣꯂꯖꯇꯤꯗ ꯂꯣꯏꯔꯕꯅꯤꯅ ꯀꯩꯅꯣ
ꯑꯥ
ꯀꯣꯂꯦꯖ ꯂꯣꯏꯔꯕꯣ ꯅꯪꯕꯣ
ꯀꯣꯂꯦ ꯂꯣꯏꯔꯦ
ꯗꯤ ꯑꯦ ꯁꯤ ꯇꯝꯕ꯭ꯔꯣ ꯅꯪꯕꯣ
ꯇꯝꯃꯦ
ꯕꯤ ꯑꯦ ꯁꯤ ꯇꯝꯗꯔꯅꯪ ꯁꯥꯏ ꯑꯃꯥ ꯂꯧꯔꯤꯗꯨꯕꯨ ꯑꯁ ꯌꯥꯝꯅ ꯅꯪ ꯍꯥꯏꯅꯤꯡ ꯃꯥꯂꯦ ꯍꯧꯖꯤꯡ
ꯍꯥꯏꯅꯤꯡꯕ ꯑꯣꯏꯕꯅꯦ
ꯀꯔꯤ ꯁꯕꯖꯦꯛ ꯂꯧꯔꯛꯄ꯭ꯔꯣ ꯅꯪꯕꯣ
ꯑꯔꯠꯁꯅꯦ ꯄꯣꯂꯤꯇꯤꯦꯜ ꯂꯩꯔꯛ ꯄꯅꯦ
ꯑꯣ ꯃꯦꯖꯔꯂꯔꯔꯗꯣ
ꯎꯝ
ꯑꯗꯨꯗꯤ ꯌꯨ ꯄꯤ ꯑꯦꯁ ꯁꯤꯒꯨꯝꯕ ꯊꯥꯕ ꯌꯥꯗ꯭ꯔꯣ
ꯏꯟꯇꯔꯦꯁ ꯂꯩꯇꯕ ꯊꯥꯕꯌꯥꯕꯗꯨ ꯅꯍꯥꯟꯅ ꯊꯥꯕꯌꯥꯔꯦ ꯑꯁ ꯑꯃꯨꯛ ꯊꯥꯔ ꯑꯁ ꯈꯪꯗꯣꯏꯗ ꯐꯩꯁꯥ ꯉꯥꯛꯇꯅꯤꯗ ꯑꯗꯨꯒꯤꯅꯦ ꯑꯗꯨꯅ ꯇꯟꯕꯅꯦ
ꯑꯗꯨ ꯈꯜꯂꯤ ꯑꯗꯨꯝ ꯈꯔ ꯀꯗꯤꯁꯤ ꯇꯝꯕ꯭ꯔꯨꯗꯤ
ꯅꯣꯂꯦꯖꯅꯤꯅꯦ
ꯆ
ꯑꯣꯖꯥ ꯑꯣꯏꯔꯁꯨ ꯀꯥꯏꯗꯦ ꯀꯩꯏꯅꯣ
ꯀꯩꯁꯨ ꯀꯥꯏꯕ ꯂꯩꯇꯦꯗ ꯀꯩꯅꯣ
ꯁꯤꯟꯐꯝ ꯍꯥꯏꯕꯁꯤꯗꯤ ꯀꯥꯏꯗ ꯁꯨꯝꯖꯤ ꯑꯃ ꯂꯝꯕꯤꯗ ꯁ꯭ꯋꯤꯞꯄꯔ ꯑꯣꯏꯔꯁꯨ ꯀꯥꯏꯗꯦ ꯁ꯭ꯋꯤꯞ ꯃꯤꯅ ꯏꯖꯠ ꯇꯧꯅꯔꯤꯕ ꯉꯥꯛꯇꯅꯦ ꯍꯧꯖꯤꯛꯇꯤ
ꯄꯩꯁꯥ ꯄꯨꯊꯣꯛꯗꯤ ꯀꯩꯁꯨ ꯀꯃꯛ ꯊꯕꯛ ꯀ ꯥꯏꯗꯩ ꯁꯤꯗꯤ ꯆꯤꯟꯊꯤꯕ ꯌꯥꯗꯦ
ꯑꯩꯈꯣꯏ ꯃꯅꯤꯄꯨꯔ ꯉꯥꯛꯇꯅꯦ ꯍꯥꯏꯕꯗꯤ ꯃꯤ ꯃꯌꯨꯝꯗ ꯊꯕꯛ ꯁꯨꯔꯗꯤ ꯌꯥꯝ ꯍꯟꯊꯅ ꯌꯦꯡꯕ ꯃꯤꯗꯤ ꯃꯄꯥꯟ ꯌꯥꯝ ꯂꯩꯔꯤꯁꯦ ꯆꯥ ꯒ꯭ꯂꯥꯁ ꯑꯃ ꯆꯥꯝꯕꯗ ꯃꯤꯅ ꯌꯥꯝ ꯋꯥꯡꯅ ꯊꯥꯡꯒꯠꯂꯅꯦ ꯆꯥ ꯒꯤꯒ꯭ꯂꯥꯁ ꯑꯃ ꯊ ꯆꯥꯝꯕ ꯃꯤꯗꯨꯅ ꯀꯔꯤ ꯑꯣꯏꯕꯅꯣ ꯍꯥꯏꯕꯗꫭ ꯃꯤꯗꯤ ꯌꯥꯝꯅ ꯍꯥꯏꯕꯗꯤ ꯌꯥꯝ ꯋꯥꯡꯅ ꯊꯝꯃꯦ ꯍꯥꯏꯕ
ꯑꯦ ꯃꯣꯏꯗꯤ ꯄꯩꯁꯥ ꯌꯥꯝ ꯇꯥꯜꯂꯤꯅꯤ ꯀꯩꯅꯣ
ꯇꯥꯟꯂꯤ ꯀꯩꯅꯣ
ꯑꯗꯨꯅꯦ
ꯑꯩꯈꯣꯏ ꯃꯅꯤꯄꯨꯔ ꯃꯆꯥꯁꯤꯡꯅ ꯑ ꯀꯦꯔꯦꯂꯥꯗ ꯆꯠꯂꯒ ꯆꯥ ꯒꯤ꯭ꯂꯥꯁ ꯆꯥꯝꯕ ꯆꯠꯂꯦꯅꯦ ꯀꯩꯅꯣ
ꯑꯗꯨꯕꯨ ꯑꯩꯈꯣꯏ ꯅꯣꯔꯠ ꯏꯁꯁꯤꯡꯁꯦ ꯃꯄꯥꯟ ꯊꯣꯛꯂꯛꯄ ꯀꯥꯟꯗ ꯁꯦꯐꯇꯤ ꯑꯣꯏꯗꯦꯀꯣ
ꯃꯐꯝ ꯃꯐꯝ ꯂꯩꯗ ꯑꯗꯨꯁꯨ
ꯁꯦꯐ ꯁꯨꯡ ꯑꯣꯏ ꯑꫭꯏꯗꯦ
ꯃꯐꯝ ꯂꯣꯏꯅꯃꯛꯇꯤ ꯅꯠꯇꯦꯗ ꯍꯥꯏꯕꯁꯤꯕꯨ ꯀꯔꯤ ꯍꯥꯏꯁꯤꯔꯥ ꯃꯐꯝꯐꯝ ꯆꯠꯄꯐꯝꯗꯣ
ꯎꯝ
ꯅꯪꯅ ꯆꯠꯄ ꯃꯐꯝꯗꯣ ꯐꯗꯤ ꯐꯩꯌꯦ ꯀꯩꯁꯨ ꯀꯥꯏꯗꯦ ꯑꯗꯨꯕꯨ ꯃꯐꯝ ꯆꯥꯗꯕ ꯃꯐꯝꯗ ꯀꯔꯤ ꯍꯥꯏꯁꯤꯔꯥ ꯐꯠꯇꯕ ꯊꯕꯣꯛꯁꯤꯡꯅꯣ ꯀꯩꯅꯣ ꯇꯧꯈꯤꯅꯤꯗ ꯃꯣꯏꯁꯤꯅ ꯍꯤꯟꯖꯤꯟꯅ ꯇꯧꯕꯗꯣ
ꯎꯝ
ꯊꯕꯛ ꯂꯣꯏꯕ ꯃꯇꯝꯗ ꯇꯧꯕ ꯈꯔ ꯋꯐꯝ ꯃ ꯝꯗ ꯈꯔ ꯐꯠꯄꯐꯝ ꯇꯧꯕ ꯃꯐꯝꯗꯤ ꯈꯔ ꯊꯣꯛꯑꯦ ꯑꯗꯨꯕꯨ ꯌꯥꯝꯅ ꯊꯧꯕ ꯅꯠꯇ‌ꯦꯕ ꯑꯗꯨꯗꯤ
ꯎꯝ
ꯌꯨꯝꯗ ꯂꯩꯕ ꯕꯔꯥꯒ ꯂꯩꯕ ꯃꯇꯝꯗ ꯉꯧꯁꯤꯟꯅꯅꯥꯔꯒ ꯑꯗꯨꯝ ꯇꯧꯕ ꯃꯇꯝꯗꯒꯤ ꯐꯅ ꯊꯣꯛꯇꯦ ꯐꯅ ꯐꯠꯇꯕ ꯊꯣꯛꯑꯦ ꯍꯥꯏꯕ ꯋꯥꯅꯤꯗ ꯑꯗꯨꯗꯣ
ꯑꯗꯨꯗꯤ ꯏꯁꯥ ꯏꯁꯥꯅ ꯃꯈꯥ ꯄꯣꯜꯂꯤꯗꯀꯣ
ꯃꯁꯥ ꯃꯁꯥꯅ ꯄꯣꯟꯕꯅ‌ꯦ ꯑꯗꯣ
ꯎꯝ
ꯑꯗꯨꯕꯨ ꯃꯝꯕꯗ ꯊꯕꯛ ꯇꯧꯕ ꯑꯗꯨꯒꯨꯝꯕꯗꯨꯗꯤ ꯈꯔꯗꯤ ꯐꯠꯇꯦꯀꯣ ꯑꯗꯨꯗꯤ ꯅꯨꯄꯤꯗꯤ ꯅꯠꯇ꯭ꯔꯣ ꯑꯗꯨꯒ ꯌꯥꯅꯤꯗ ꯍꯥꯏꯕꯗꯤ ꯍꯦꯛꯇ ꯉꯥꯜꯂꯤꯕ ꯃꯇꯝꯗ ꯐꯠꯇꯕ ꯇꯧꯕ ꯍꯥꯏꯕꯁꯤ ꯌꯥꯝ ꯄꯥꯛꯊꯣꯛꯄ ꯅꯠꯇꯦꯕ ꯑꯗꯨꯗꯤ
ꯃꯥꯅꯦ ꯃꯥꯅꯦ
ꯊꯕꯛ ꯇꯧꯕ ꯂꯣꯏꯔꯒ ꯅꯪ ꯂꯩꯐꯝꯗꯣ ꯐꯖꯅ ꯂꯩꯕ ꯃꯇꯝꯗ